ꯍꯦꯜꯂꯣ꯫ ꯍꯂꯣ꯫
ꯎꯝ꯫ ꯑ ꯇꯕꯔꯣ꯫
ꯎꯝ꯫
ꯅꯪ ꯀꯔꯤ ꯇꯧꯔꯤꯅꯣ꯫
ꯑꯩꯗꯤ ꯍꯧꯖꯤꯛꯅ ꯏꯔꯨꯖꯔꯒ ꯂꯩꯌꯦ ꯑꯗꯨꯕꯨ ꯍꯧꯖꯤꯛ ꯒꯤ ꯀ꯭ꯔꯤꯝ ꯄꯨ ꯀ꯭ꯔꯤꯝ ꯊꯛ ꯊꯥꯌꯦ ꯑꯦ꯫ ꯀ꯭ꯔꯤꯝ ꯍꯣꯏ ꯀ꯭ꯔꯤꯝ ꯇꯥꯔꯤꯌꯦ꯫
ꯅꯪ ꯊꯕꯛ ꯇꯧꯔꯕꯣ꯫
ꯎꯝ ꯊꯥꯕꯛ ꯇꯧꯗꯦ꯫
ꯀꯩꯒꯤ꯫
ꯑ ꯍꯨ ꯅꯁꯤꯔꯥ꯫
ꯍꯣꯏ꯫
ꯅꯁꯤꯗꯤ ꯀ꯭ꯂꯥꯁ ꯆꯠꯂꯦ ꯑꯗꯨꯒ ꯍꯜꯂꯛꯑꯦ ꯍꯜꯂꯛꯔꯒ꯫ ꯇꯨꯝꯃꯦ꯫
ꯎꯝ꯫
ꯑꯗꯨꯒ ꯇꯨꯝꯔꯒ ꯍꯥꯂꯛ ꯑꯣ ꯇꯨꯝꯔꯒ ꯂꯔꯤꯛ ꯏꯌꯦ ꯑꯗꯨꯒ ꯂꯔꯤꯛ ꯏꯌꯦ꫰꫰ ꯑꯣ ꯀꯥꯂ ꯀꯥꯂ ꯂꯥꯏꯔꯤꯛ ꯏꯌꯦ ꯑꯗꯨꯒ꯫ ꯍꯧꯖꯤꯛꯇꯤ ꯄꯥꯛꯇꯧꯔꯒ꯫ ꯀꯔꯤꯝ ꯇꯩꯌꯦ꯫
ꯑꯣ ꯆꯥꯛ ꯆꯥꯔꯕꯣ꯫
ꯆꯥꯛ ꯆꯥꯖꯔꯤ꯫
ꯀꯩꯒꯤꯅꯣ꯫
ꯎꯝ ꯆꯥꯅꯤꯡꯗ꯭ꯔꯤꯌꯦ꯫ ꯆꯅꯤꯡꯗꯦ꯫
ꯇꯅꯤꯡꯗꯦ꯫
ꯍꯣꯏ꯫
ꯅꯪꯒꯤ ꯅꯪ ꯅꯪꯅ ꯅꯪꯅ ꯄꯥꯝꯖꯕ ꯃꯆꯨ ꯃꯆꯨꯗꯣ ꯀꯩꯅꯣ꯫
ꯑꯪ ꯑꯩꯅ ꯄꯥꯝꯖꯕ ꯃꯆꯨꯗꯤ꯫ ꯑꯩꯒꯤꯗꯤ ꯄꯥꯝꯕ ꯃꯆꯨ ꯂꯩꯇꯦ ꯑꯩꯗꯤ ꯂꯣꯏꯅꯃꯛ ꯃꯆꯨ ꯄꯥꯝꯃꯦ꯫
ꯕ꯭ꯂꯦꯛ ꯋꯥꯏꯠ ꯑꯝꯇ ꯄꯥꯝꯗꯕ꯭ꯔꯣ꯫
ꯍꯣꯏ ꯄꯥꯝꯗꯦ ꯑꯩꯗꯤ ꯂꯣꯏꯅꯃꯛ ꯄꯥꯝꯃꯦ꯫
ꯅꯪꯗꯤ ꯂꯣꯏꯅꯥꯃꯛ ꯄꯥꯝꯃꯦ꯫
ꯍꯣꯏ ꯑꯩꯗꯤ ꯑꯩꯒꯤ ꯐꯦꯚꯣꯔꯥꯏꯠ ꯑꯩꯒꯤ ꯃꯆꯨꯗꯤ ꯄ ꯑꯥ ꯂꯩꯇꯦ꯫ ꯐꯦꯕꯣꯔꯥꯏꯠ ꯃꯆꯨꯗꯤ ꯂꯩꯇꯦ꯫
ꯅꯪꯒꯤ ꯑꯩꯒꯤ ꯀꯣ ꯄꯤ ꯄꯤꯀ ꯑ ꯕ꯭ꯂꯦꯛ ꯀꯅꯦ
ꯑꯣ ꯄꯤꯡꯀ ꯕ꯭ꯂꯦꯛꯒ ꯔꯥ
ꯑ ꯑꯩꯗꯤ ꯄꯤꯡ ꯌꯥꯝ ꯄꯥꯝꯃꯦ
ꯑꯣ ꯑꯩꯒꯤꯗꯤ ꯂꯩꯇꯦ
ꯅꯪ ꯑꯦꯟꯁꯥꯡꯗꯤ ꯀꯩ ꯄꯥꯝꯒꯦ
ꯏꯟꯁꯥꯡꯗꯤ ꯎꯝ ꯍꯥꯏꯗꯤ ꯕꯤꯒꯤ ꯃꯅꯨꯁꯥꯗꯤ ꯌꯥꯝꯅ ꯄꯥꯝꯃꯦ
ꯑ ꯍꯥꯎꯅꯤ ꯀꯣꯗꯣ ꯅꯪꯅ ꯅꯪꯪ ꯍꯥꯃꯨꯛ ꯊꯣꯡꯕꯗꯣ
ꯍꯣꯏ ꯍꯣꯏ
ꯑꯗꯨ ꯃꯌꯥꯝ ꯍꯥꯎꯋꯦꯀꯣ ꯑꯃꯨꯛꯀ ꯆꯥꯁꯦꯀꯣ
ꯁꯤꯕꯂ
ꯅꯪ ꯌꯥꯝ ꯋꯥꯔꯕꯣ‌
ꯎꯝ ꯋꯥ ꯋꯥꯗꯦꯗ ꯉꯁꯤꯗꯤ ꯀꯥꯏꯁꯨ ꯀꯥꯏꯗ ꯑꯦ ꯀꯥꯏꯁ ꯀꯥꯏꯁꯨ ꯇꯧꯗ
ꯑꯩꯗꯤꯅꯕꯨ ꯋꯕ ꯃꯥꯜꯂꯀꯣ
ꯄꯋꯥ ꯃꯝ꯭ꯔꯣ
ꯃꯥꯂꯦ
ꯑꯣ
ꯅꯒꯤ ꯃꯀꯣꯟꯗꯨꯣ ꯑꯩꯗꯤ ꯈꯖꯤ ꯇꯨ ꯃꯤꯌꯦꯛꯦ
ꯅꯁꯤ ꯀꯔꯤ ꯀꯔꯤ ꯊꯔ ꯀ ꯂꯩ ꯅꯁꯤꯗꯤ
ꯑꯌꯨꯛꯇ ꯀ꯭ꯂꯥꯁ ꯇꯧꯋꯦ ꯑꯗꯨ ꯀ꯭ꯂꯥꯁ ꯇꯧꯔꯒ ꯀ꯭ꯂꯥꯁ ꯂꯣꯏꯔꯒ ꯗ꯭ꯌꯨꯇꯤ ꯆꯠꯂꯦ
ꯑꯥ
ꯑ ꯇꯨ ꯀ ꯑꯊ ꯆꯠꯂ ꯀ ꯑ ꯗ ꯄꯨꯡ ꯃꯌꯥꯝ ꯗ꯭ꯌꯨꯇꯤ ꯑꯥꯗ ꯊꯕꯛ ꯇꯧꯋꯦ
ꯍꯣꯏ
ꯑꯗꯨꯒ ꯍꯜꯂꯛ ꯑꯦ
ꯎꯝ
ꯆꯥꯔꯦ ꯑꯗꯨꯒ ꯍꯧꯖꯤꯛꯅ ꯑꯩ ꯄꯣꯊꯥꯔꯦ ꯑꯗꯨꯅꯦ ꯉꯁꯤꯒꯤ ꯑꯗꯨꯃꯥꯏꯅ ꯇꯧꯋꯦ
ꯑꯣꯥꯏ ꯑꯗꯨꯗꯦ ꯋꯥꯕ꯭ꯔꯣ ꯅꯪꯗꯤ
ꯑꯩꯔꯣ ꯑꯩꯗꯤ ꯋꯥꯏꯑꯦ ꯃꯌꯥꯝ ꯋꯥꯏꯑꯦ
ꯑꯣ
ꯅꯪꯒꯤ ꯅꯪꯒꯤ ꯁꯤꯟꯐꯝꯗꯨ ꯀꯔꯤꯅꯣ
ꯑꯩ ꯍꯥꯏꯕ
ꯅꯪꯒꯤ ꯅꯪꯅ ꯇꯧꯕ ꯊꯕꯛꯇꯣ ꯅꯪꯒꯤ ꯄ꯭ꯔꯣꯐꯦꯁꯟꯗꯣ
ꯄ꯭ꯔꯣꯐꯦꯁꯟꯗꯤ ꯍꯧꯖꯤꯛꯀꯥꯟꯗꯤ ꯂꯩꯇꯦ ꯍꯥꯏꯗꯤ ꯀ꯭ꯂꯥꯁ ꯆꯠꯂꯒ ꯂꯩꯌꯦ ꯀ꯭ꯂꯥꯁꯇ ꯑꯣ ꯕꯤ ꯑꯦ ꯇꯝꯃꯦ ꯑꯥꯏ
ꯅꯣꯏꯒꯤ ꯅꯣꯏꯒꯤ ꯄꯔꯤꯈꯥꯗꯤ ꯀꯔꯝ ꯀꯥꯟꯗꯅꯣ ꯀ ꯑꯋꯥ
ꯑ
ꯍꯧꯖꯤꯛꯀꯥꯟꯗꯤ ꯄꯔꯤꯈꯥ ꯇꯧꯗꯕ꯭ꯔꯣ
ꯍꯣꯏ ꯄꯣꯏ ꯈꯔ ꯇꯧꯗꯦ ꯅꯪꯒꯤ ꯕꯦꯛꯒ꯭ꯔꯥꯎꯟꯗꯤ ꯀꯔꯤꯒꯤ ꯂ ꯂꯥꯏꯑꯦ
ꯃꯤ ꯌꯥꯝ ꯂꯉꯦꯀꯣ ꯃꯣꯏꯁꯦ
ꯑꯣꯏ
ꯅꯪꯒꯤꯗꯤ ꯂꯥꯡꯗꯦꯀꯣ
ꯏ ꯂꯗꯕ꯭ꯔꯥ
ꯑꯗꯨꯗꯤ ꯅ ꯅꯪ ꯆꯥꯛ ꯆꯥꯔꯕ꯭ꯔꯣ
ꯑꯩꯗꯤ ꯆꯥꯛ ꯆꯥꯔꯦ ꯑꯩꯈꯣꯏꯗꯤ ꯍꯋꯥꯏ ꯆꯥꯏꯌꯦ ꯌ‌ꯦ
ꯍꯋꯥꯏ ꯍꯥꯎꯕ꯭ꯔꯣ ꯍꯥꯎꯕ꯭ꯔꯣ
ꯍꯋꯥꯏꯗꯤ ꯍꯥꯎ ꯍꯥꯎꯇꯦꯗ
ꯑꯣꯦ ꯍꯋꯥ ꯑꯣꯏꯗ
ꯍꯋꯥꯏꯗꯤ ꯍꯥꯎꯇꯦ ꯍꯥꯎꯇꯦ ꯎꯝ ꯌꯦꯟꯒꯨꯝꯕꯗꯤ ꯍꯥꯎꯋꯦꯀꯣ
ꯍꯣꯏ ꯍꯣꯏ
ꯅꯣꯏꯒꯤ ꯅꯣꯏꯒꯤ ꯍꯧꯗꯣꯡ ꯂꯩꯕ꯭ꯔꯣ
ꯏꯟ꯭ꯔꯣ
ꯍꯧꯗꯣꯡ ꯈꯪꯕ꯭ꯔꯣ
ꯍꯧꯗꫭꯡꯗꯤ ꯀꯔꯤꯅꯣ
ꯍꯧꯗꯣꯡꯗꯤꯀꯣ ꯀꯦꯠꯇꯣ ꯍꯧꯗꯣꯡ ꯀꯧꯋꯦ
ꯀꯦꯀ ꯀꯦ ꯑꯩꯈꯣꯏꯒꯤ ꯌꯨꯝ ꯗꯔꯥ ꯑꯣ ꯍꯧꯗꫭꯡ ꯍꯧꯗꫭꯡꯗꯤ ꯂꯩꯏꯇꯦ
ꯂꯩꯇ‌ꯦ
ꯑꯣ ꯍꯨꯏꯗꯤ ꯂꯩꯌꯦ
ꯍꯨꯏꯗꯤ ꯂꯩꯌꯦ ꯀꯩ ꯃꯤꯡ ꯀꯧꯒ‌ꯦ ꯍꯨꯏꯗꯣ
ꯍꯨꯏꯒꯤ ꯃꯃꯤꯡꯗꯤ ꯑꯥꯏꯖꯤ ꯀꯣꯋꯦ ꯑꯥꯏꯖꯤ
ꯑꯥꯏꯖꯤ ꯀꯧꯋꯦ
ꯍꯣꯏ ꯅꯨꯄꯤꯅꯤ ꯎꯝ
ꯅꯪ ꯀ꯭ꯔꯤꯝ ꯇꯩꯕ ꯂꯣꯏꯔꯕꯣ
ꯑꯍꯜ ꯂꯣꯏꯗ꯭꯭ꯔꯔꯤꯗ
ꯍ ꯂꯩ
ꯅꯪ ꯀꯔꯤ ꯀꯔꯤ ꯀ꯭ꯔꯤꯝ ꯌꯨꯁ ꯇꯧꯏꯤ ꯅꯪ
ꯑꯩꯗꯤ ꯑꯦꯝ ꯀꯦꯐꯤꯟ ꯌꯨꯁ ꯇꯧꯋꯦ
ꯑꯦꯝ ꯀꯦ ꯐꯤꯟꯔꯥ
ꯑꯥ‌ ꯑꯦꯝ ꯀꯦꯐꯤꯟ ꯌꯨꯁ ꯇꯧꯋꯦ ꯐꯦꯁ ꯀ꯭ꯔꯤꯝꯅ ꯄ ꯄꯂꯝ ꯗꯣ
ꯑꫭ ꯑꯣ ꯑꯗꯨꯒ ꯐꯦꯁꯀꯤ ꯁꯤꯔꯥꯝ ꯒꯨꯝꯕ ꯑꯣ ꯀꯔꯤ ꯃꯣꯏꯆꯔꯥꯏꯁꯀꯨꯝꯕ ꯀꯔꯤ ꯌꯨꯁ ꯇꯧꯏ ꯅꯪ ꯀꯔꯤ ꯌꯨꯁ ꯇꯧꯕ꯭ꯔꯥ
ꯁꯤꯔꯝꯗꯤ ꯌꯨꯁ ꯇꯧꯗꯦ ꯑꯗꯣ ꯃꯣꯏꯆꯔꯥꯏꯖꯔꯗꯨ ꯄ꯭ꯂꯝꯒꯤ ꯌꯨꯁ ꯇꯧꯑꯦ ꯂꯣꯏꯅꯃꯛ ꯄꯂꯝꯅꯦ ꯄꯂꯝꯗꯤ ꯅꯨꯡꯉꯥꯏꯌꯦꯅ
ꯑꯣ ꯅꯨꯡꯉꯥꯏꯌꯦ ꯍꯣꯏ
ꯄꯂꯝꯗꯤ ꯅꯗꯤ ꯀꯩ ꯌꯨꯁ ꯇꯧꯒ‌ꯦ
ꯍꯥꯏꯗꯤ ꯂꯣꯁꯤꯟꯗꯤ ꯀꯦꯐꯤꯟꯅ ꯌꯨꯁ ꯇꯧꯋꯦ ꯑꯗꯨꯒ ꯑꯥ ꯁꯤꯔꯝꯗꯤ ꯍꯥꯏꯐꯦꯠꯟꯅ ꯌꯨꯁ ꯇꯧꯑꯦ ꯑꯗꯨꯒ ꯃꯣꯏꯔꯥꯏꯁ ꯗꯦ ꯍꯥꯏꯐꯦꯟ ꯒꯥꯁ ꯇꯥꯐ꯭ꯌꯨ ꯑꯃ ꯌꯨꯖ ꯇ ꯑꯣꯏꯌꯦ
ꯁꯤ ꯇꯁꯦ
ꯑꯗꯨꯒ ꯍꯣꯏ ꯅꯨꯡꯉꯥꯏꯌꯦ ꯌꯥꯝꯅ ꯅꯨꯡꯉꯥꯏꯌꯦ ꯍꯥꯏꯗꯤ ꯑ ꯇꯨ ꯊ꯭ꯔꯤ ꯇꯥꯏꯝ ꯌꯨꯁ ꯇꯣꯕꯥ ꯂꯣꯏꯔꯦ ꯃꯥꯒꯤ ꯑ ꯑꯣ ꯅꯪꯒꯤ ꯐꯦꯁꯁꯤ ꯑꯣꯏꯂꯤ ꯑꯣꯏꯕ꯭ꯔꯥ
ꯑꯣꯏꯑꯦ ꯑꯣꯏꯔꯤ ꯑꯣꯏꯑꯦ ꯑꯣꯏꯔꯤ ꯃꯌꯥꯝ ꯑꯣꯏꯑꯦ ꯄꯤꯝꯄꯜꯁ ꯇꯧꯑꯦ
ꯑꯗꯨꯗꯤ ꯌꯨꯁ ꯇꯧꯒꯅꯨ ꯑꯣꯏꯔꯤꯗꯤ ꯈꯟꯗꯦ ꯈꯟꯗꯦ ꯌꯦꯡꯉꯣ ꯠ ꯄꯤꯝꯄꯜꯁꯒꯨꯝꯕꯥ ꯐꯥꯏꯞ ꯁꯤꯗ ꯐꯤꯜꯗꯤ ꯆ ꯆꯁ ꯈꯨꯝꯕ ꯐꯩꯌꯦ ꯑꯗꯨꯒ ꯁꯟꯁꯀ꯭ꯔꯤꯟꯒꯤ ꯂꯤꯛ ꯃꯤꯅ ꯌꯨꯁ ꯇꯧꯋꯦ ꯑꯩꯗꯤ
ꯑꯣ ꯔꯦꯛꯃꯤꯁꯨ ꯅꯨꯡꯉꯥꯏꯕꯣ
ꯍꯣꯏ ꯂꯦꯛ ꯃꯤ
ꯍ ꯃꯤꯗꯤ ꯌꯥꯝꯅ ꯅꯨꯡꯉꯥꯏꯕꯅꯦ ꯑꯩꯁꯨ ꯅꯨꯁ ꯇꯧꯋꯦ
ꯑꯣ ꯑꯗꯨ ꯑ ꯑꯗꯨ ꯍꯧꯖꯤꯛ ꯍꯧꯖꯤꯛꯀꯥꯟꯗꯤ ꯑꯦꯁ ꯄꯕꯤ ꯑꯐ ꯐꯤꯐꯇꯤꯒꯤꯗꯤ ꯐꯥꯝ ꯐꯝꯗ
ꯑꯗ꯭ꯔꯦ
ꯑꯣꯏꯣꯏ ꯑꯩꯩ ꯀꯩꯅꯣ ꯈꯟꯗ
ꯅ ꯅꯣꯏꯒꯤ ꯁ꯭ꯀꯨꯜ ꯅꯣꯏꯒꯤ ꯀꯣꯂꯦꯖꯇ ꯁꯨꯇꯤ ꯄꯤꯗꯕ꯭ꯔꯣ
ꯁꯨꯇꯤ ꯄꯤꯗ ꯍꯧꯖꯤꯛ ꯀꯗ
ꯑꯣ ꯁꯨꯇꯤ ꯄꯤꯌꯣ ꯍꯥꯏꯌꯨ ꯌꯥꯗ꯭ꯔꯣ
ꯍꯕ ꯈꯪꯗꯦ ꯑꯩꯈꯣꯏꯒꯤ ꯄ꯭ꯔꯤꯟꯁꯤꯄꯥꯜꯅ ꯀꯃꯥꯏꯅ ꯇꯧꯕꯤꯒꯦ ꯈꯟꯗꯦ ꯑꯩꯈꯣꯏꯗꯤ ꯍꯥꯏꯕꯤꯗꯦ ꯅꯪꯗꯤ ꯀꯔꯤ ꯄ꯭ꯔꯣꯐꯦꯁꯟ ꯇꯣ ꯇꯣ
ꯑꯩꯗꯤ ꯀꯩꯁꯨ ꯇꯧꯗꯦ ꯑꯩꯗꯤ ꯄꯂꯤꯁ ꯀꯥꯏꯁꯨ
ꯅ ꯉꯁꯥꯏꯗꯤ ꯇ ꯇꯨꯇ ꯆꯂꯦ ꯆꯠꯂꯒ ꯍꯜꯂꯛꯑꯦ ꯍꯥꯏ ꯍꯥꯏ ꯑꯣ ꯁꯥꯏꯗꯤ
ꯉꯁꯥꯏꯒꯤ ꯍꯥꯏꯌꯦ ꯑꯣ ꯑꯗꯨ ꯄ꯭ꯔꯣꯐꯦꯁꯟꯗꯤ ꯅꯔꯁ ꯇꯧꯋꯌꯦ
ꯅꯁꯇꯣꯕ꯭ꯔꯥ
ꯑꯥ ꯅꯨꯡꯉꯥꯏꯇꯦ ꯋꯥꯏꯑꯦ
ꯑ ꯃꯥꯕ꯭ꯔꯣ
ꯋꯥꯏꯌꯦꯦ ꯅꯁ ꯌꯥ ꯋꯥꯏꯌꯦꯦ
ꯑꯗꯨꯁꯨ ꯅ ꯅꯪꯗꯤ ꯀꯦ ꯅꯪꯒꯤ ꯀꯦ ꯇꯔꯦꯀꯣ ꯅꯪꯗꯤ ꯅꯪꯒꯤ ꯀꯦꯗꯤ ꯐꯝ꯭ꯔꯦꯀꯣ
ꯑꯥ ꯅꯪꯅ ꯉꯁꯥꯏ ꯑꯉꯥꯡ ꯄꯝꯕꯗꯣ ꯅꯅ ꯕꯦꯕꯤ ꯕꯦꯕꯤ ꯍꯣꯜ ꯇꯧꯕꯗꯣ ꯑꯗꯨꯗꯣꯏ ꯌꯥꯝ ꯅꯨꯡꯁꯤꯌꯦꯀꯣ ꯃꯦꯆꯤꯡ ꯑꯣꯏꯌꯦ ꯕꯦꯕꯤꯒ
ꯃꯦꯆꯤꯟ ꯑꯣꯏꯕ꯭ꯔꯥ
ꯑꯣ ꯦꯕꯤꯒꯤ ꯃꯗꯔ ꯃꯥꯂꯦꯀ
ꯑꯩ ꯃꯥꯜꯅ ꯍꯥꯏꯒꯅꯣꯣꯏ ꯀꯩꯗ
ꯑꯩꯅ ꯐꯣꯇꯣ ꯀ꯭ꯂꯤꯛ ꯇꯧꯕꯤꯒꯦ ꯇꯧꯔꯒ ꯑꯩꯒꯤ ꯀꯦꯃꯦꯔꯥꯗꯣ ꯕ꯭ꯂꯦꯛ ꯑꯣꯏꯈꯤꯕ ꯌꯥꯗ꯭ꯔꯦ
ꯑ ꯏꯁꯨ ꯀꯥꯏꯗꯦ ꯅꯦꯛꯁ ꯇꯥꯏꯝ ꯇꯧꯕꯤꯌꯣ ꯀ ꯐꯣꯟ ꯑ ꯅꯎ ꯥꯏ ꯇꯔꯒ ꯇꯕ ꯌꯒꯣ
ꯇꯧꯕꯤꯒꯦꯀꯣ ꯅꯪꯅ ꯕꯦꯕꯤ ꯄꯝꯕꯗꯣ ꯌꯥꯝꯅ ꯃꯌꯥꯝ ꯃꯌꯥꯝ ꯅꯨꯡꯁꯤꯀꯣ
ꯎꯝ ꯑꯣ ꯃ
ꯍ
ꯑꯣ
ꯌꯥꯝꯁꯨ ꯍꯩꯌꯦꯀꯣ ꯅꯪꯗꯤ
ꯀꯩꯕꯥ
ꯃꯌꯥꯝꯁꯨ ꯍꯩꯌꯦꯕ ꯕꯦꯕꯤ ꯍꯣꯜ ꯇꯧꯕꯗꯣ ꯍꯩꯌꯦ ꯕꯦꯕꯤ ꯀꯣꯜ ꯇꯧꯕꯗꯣ ꯍꯩꯌꯦ
ꯍꯣꯏ ꯍꯣꯏ ꯑꯩꯒꯤ ꯕ꯭ꯔꯗꯔꯁꯨ ꯑꯍꯨꯝ ꯂꯩꯌꯦ ꯑꯗꯨꯅꯦ ꯑꯗꯨꯗꯤꯅꯦ ꯍ ꯍ ꯍꯣꯏꯕꯤꯕꯤ ꯐꯗꯣ
ꯅꯪ ꯉꯁꯤ ꯊꯕꯛ ꯃꯌꯥꯝ ꯂꯩꯕ꯭ꯔꯣ
ꯎ ꯀ ꯍꯥꯏꯦꯕ
ꯅꯪꯗꯣ
ꯑꯣ
ꯉꯁꯤꯗꯤꯅꯦ
ꯍꯥ
ꯊꯕꯛꯛꯇꯣ
ꯑ
ꯃꯌꯥꯝ ꯑꯃ ꯂꯩꯕ꯭ꯔꯣ
ꯦ ꯌꯥꯝ ꯂꯩꯇꯦ ꯍꯥꯏꯗꯤ ꯀꯩꯁꯨ ꯊꯕꯛꯀꯤ ꯑꯃꯁꯨ ꯇꯧꯗꯦ ꯉꯁꯤꯗꯤ ꯀ꯭ꯂꯥꯁ ꯆꯠꯂꯦ ꯆꯠꯂꯒ ꯍꯜꯂꯛꯏ ꯑꯗꯨꯒ ꯇꯨꯝꯃꯦ ꯄꯟ ꯑꯅꯤꯒꯨꯝꯕ ꯇꯨꯝꯈ꯭ꯔꯦ ꯍꯥꯏꯗꯤ ꯑꯗꯨꯒ ꯍꯣꯂꯔ ꯍꯣꯂꯔꯒ ꯑꯣ ꯏꯂꯂ ꯏꯌꯦ ꯑꯗꯨꯒ ꯍꯧꯖꯤꯛꯇꯤ ꯏꯔꯨꯖꯔꯒ ꯀ꯭ꯔꯤꯝ ꯇꯥꯏꯌꯦ
ꯉꯍꯥꯛ ꯂꯩꯔꯒ ꯀꯣ ꯄꯨꯡ ꯑꯩꯠ ꯊꯥꯔꯇꯤꯗꯀꯣ ꯟ ꯐꯟꯗꯥꯒꯤ ꯂꯦꯞꯇꯅꯦ ꯔꯤꯁꯔꯁ ꯑꯩꯈꯣꯏꯒꯤ ꯔꯤꯁꯔꯁ ꯇꯧꯕꯗꯣ ꯑꯗꯨꯗꯣ ꯆꯠꯁꯦ ꯍꯥꯏꯕꯀꯣ
ꯍꯣꯏ ꯍꯣꯏ ꯆꯪꯁꯤ
ꯎꯨꯡ